ꯍꯜꯂꯣ
ꯌꯥꯕ꯭ꯔꯣ
ꯇꯔ ꯇꯔꯦ
ꯄꯥꯏꯊꯧꯔꯤ ꯑꯁ ꯋꯥꯛꯀꯤꯡ ꯆꯦꯟꯁꯤꯔꯥ ꯍꯥꯏꯅ ꯗ꯭ꯔꯦꯁ ꯂꯣꯏꯁꯤꯟꯖꯔꯥꯅ ꯇꯧꯔꯝꯃꯤꯅꯤꯅꯦ ꯅꯪ ꯀꯩꯗꯧꯔꯤꯒꯦ
ꯇꯨꯝꯗꯅꯠꯇ ꯂꯩꯌꯦꯦ ꯇꯧꯁꯦ
ꯀꯧꯔꯤꯒꯐꯇꯨꯃꯗꯤ
ꯐꯤꯒꯔꯗꯤ ꯄꯨꯔꯥ ꯑꯣꯛ ꯑꯣꯟꯗꯣꯔꯦ
ꯎꯝ ꯀꯗꯗꯁꯤ ꯇꯥꯅꯦꯦ ꯍꯥꯏꯗꯅꯤꯅꯦ
ꯑꯩ ꯀꯥꯏꯔꯗꯤꯕꯣ ꯑꯁ ꯑꯣꯛꯇꯀ ꯑꯣꯏꯔꯗꯤ ꯑꯩꯁꯦ ꯐꯖꯅ ꯁꯤꯠꯂꯅꯤꯍꯦ
ꯑꯗꯨ ꯍꯥꯏꯔꯒ ꯑꯩꯁꯨ ꯁꯥꯟꯅ ꯊꯕꯛ ꯆꯠꯇꯗꯒꯤ ꯐꯖꯅꯣꯏꯠ ꯈꯔ ꯈꯔ ꯅꯣꯏꯈꯠꯍꯧꯔꯛꯑꯦ
ꯑꯦ ꯅꯣꯏ ꯊꯕꯛꯇꯣ ꯑꯗꯨꯝ ꯂꯦꯞꯄꯤꯕꯣ ꯍꯧꯖꯤꯛꯁꯨ
ꯑꯗꯨ ꯄ ꯃꯁꯂꯥꯟꯅ ꯇꯧꯈꯤꯗꯒꯦ ꯄꯤ ꯀꯗꯤ ꯀꯩꯅꯣꯗꯣ ꯒꯥꯔꯤꯗꯨꯣ ꯍꯧꯖꯤꯛꯀꯤ ꯒꯥꯔꯤ ꯄꯨꯁꯤꯜꯂꯛꯏꯁꯤꯗ ꯏꯁꯦꯟꯁꯤꯌꯦꯜ ꯑꯥꯏꯇꯦꯝ ꯉꯥꯛꯇꯅꯤꯗꯅ
ꯎꯝ
ꯑꯗꯨꯅ ꯂꯛꯖꯔꯤ ꯁꯥꯏ ꯍꯥꯏꯒꯗ꯭ꯔꯥ ꯑꯗꯨꯝ ꯈꯔ ꯆꯥꯛꯆꯥ ꯂꯩꯇꯕꯗꯨꯗꯤ ꯃꯣꯏꯅ ꯏꯁꯀꯣꯠ ꯄꯤꯗꯦꯕ
ꯑꯣ ꯒ꯭ꯔꯣꯁꯔꯤꯒꯤ ꯄꯣꯠ ꯑꯣꯏꯅ ꯄꯨꯁꯤꯜꯂꯛꯄꯀꯣ
ꯎꯝ ꯒ꯭ꯔꯣꯁꯔꯤꯒꯤ ꯑꯣꯏꯔꯒꯁꯨ ꯑꯩꯈꯣꯏꯒꯤ ꯀꯔꯤ ꯍꯥꯏꯅꯤ ꯀꯝꯄꯅꯤ ꯅꯥꯏꯗꯕ ꯑꯩꯈꯣꯏꯒꯤ ꯁꯔꯀꯥꯔꯅ ꯃꯦꯟꯇꯦꯟ ꯇꯧꯒꯗꯕ ꯄꯣꯠꯁꯦ
ꯎꯝ
ꯑꯗꯨꯃꯥꯏꯅ ꯄꯨꯜꯂꯛꯄ ꯑꯗꯨꯒ ꯍꯥꯏꯗꯤ ꯑꯩꯈꯣꯏꯒꯤ ꯊꯕꯛꯀꯤꯁꯤꯗꯤ ꯑꯁꯝꯕꯣꯏ ꯄ꯭ꯔꯥꯏꯚꯦꯠꯀꯤ ꯑꯃꯨꯛ ꯆꯤꯡꯉꯦ ꯇꯣꯉꯥꯟꯕ ꯑꯃ ꯆꯤꯡꯉꯦꯗꯅ
ꯍꯔ
ꯑꯁ ꯑꯗꯨꯗꯤ ꯄꯩꯁꯥꯗꯣ ꯑꯗꯨ ꯇꯧꯔꯒꯗꯤ ꯄꯩꯁꯥꯗꯣ ꯈꯔ ꯊꯣꯛꯄꯅꯦꯅꯦ
ꯎꯝ ꯊꯣꯛꯄꯅꯦ ꯑꯗꯨꯗꯣ ꯑꯩꯁꯨ ꯁꯤ ꯈꯔ ꯑꯁ ꯄꯣꯊꯥꯈꯤꯁꯦ ꯈꯜꯂꯤ ꯆꯐꯨ ꯆꯥꯔꯦꯗ
ꯈꯔ ꯑꯩꯣꯏꯗ ꯀꯩꯅꯣꯒꯤ ꯑꯦꯛꯖꯥꯝꯗꯨ ꯀꯩꯁꯤꯜꯂꯛꯇ꯭ꯔꯃꯤꯅꯀꯣ
ꯎꯝ
ꯂꯥꯏꯔꯤꯛ ꯈꯔꯁꯨ ꯄꯥꯍꯣꯡ ꯑꯃ ꯐꯩ
ꯑ ꯑꯁ ꯑꯗꯨ ꯄꯥꯕ ꯍꯥꯏꯁꯤ ꯏꯃꯥꯟ ꯏꯃꯥꯟꯅꯕ ꯄꯣꯠꯅꯤꯅ ꯆꯠꯄꯒ ꯆꯠꯇꯕꯒ
ꯗꯥꯡꯉꯥꯏꯔꯉꯒ ꯄꯣꯊꯥꯕ ꯑꯣꯏꯅꯅ ꯆ ꯄꯅꯤꯅ ꯃꯇꯝ ꯌꯥꯝ ꯀꯩꯁꯨ ꯀꯨꯏꯕꯗꯤ ꯅꯠꯇꯦꯗꯀꯣ
ꯎꯝ ꯍꯧꯖꯤꯛ ꯆꯠꯇꯣꯏꯁꯦ ꯆꯠꯂꯒꯗꯤ ꯄꯨꯡ ꯇꯔꯦꯠꯇꯒꯤ ꯆꯠꯇꯣꯏꯅꯦꯕ ꯑꯩꯈꯣꯏꯅ ꯆꯠꯇꯣꯏꯁꯦ
ꯑ
ꯌꯥꯔꯦꯠꯇꯒꯤ ꯆꯠꯂꯒ ꯇꯔꯦꯠ ꯃꯈꯥꯏ ꯁ꯭ꯋꯥꯏꯗꯒꯤ ꯊꯕꯛ ꯍꯧꯗꯣꯏꯅꯦꯕ
ꯎꯝ
ꯑꯗꯨꯒ ꯑꯁ ꯆꯠꯄ ꯍꯥꯏꯁꯦ ꯑꯗꯨꯝ ꯃꯣꯏꯁꯨ ꯀꯩꯅꯣꯅꯤꯗ ꯈꯣꯡꯅ ꯆꯠ ꯐꯠꯇꯗ ꯋꯥꯕ ꯑꯩꯅ ꯇꯧꯅꯤꯅꯣꯏ ꯊꯕꯛꯁꯦ ꯑꯔꯨꯝꯕ ꯊꯥꯕ ꯀꯌꯥ ꯅꯠꯇ ꯏꯟꯕꯒꯤ ꯈꯛꯇ ꯑꯌꯥꯝꯕ ꯑꯣꯏꯕꯅꯤꯅꯀꯣ
ꯍꯣꯏ ꯑꯁ ꯑꯗꯨ ꯊꯥꯡꯕꯅꯦ ꯂꯪꯕꯅꯦ ꯋꯥꯕꯅꯤꯨꯡ ꯈꯣꯡꯆꯠ ꯑꯩꯗꯣ ꯐꯩ ꯍꯥꯏꯔꯤ ꯂꯪꯕꯗꯨꯣ ꯌꯥꯝ ꯋꯥꯔꯦ ꯅꯪ ꯅꯪ ꯉꯍꯥꯛꯇꯪ ꯂꯪꯅꯤꯡꯕ ꯉꯝꯕ꯭ꯔꯣ
ꯈꯔ ꯑꯃꯗꯤꯗꯤ ꯂꯪꯕꯗ ꯂꯩꯖꯗꯦ ꯕꯣꯔꯤꯡ ꯆꯨꯏꯑꯦ ꯍꯥꯏꯕꯁꯨ ꯌꯥꯎꯋꯤꯗ ꯑꯗꯨꯕꯨꯗꯤ
ꯍꯣꯏꯣꯏ ꯑꯗꯣ ꯍꯥꯏꯐꯦꯠꯇꯪꯒꯤ ꯌꯦꯡꯉꯣ ꯂꯪꯉꯒ ꯀꯃꯥꯏ ꯇꯧꯒꯦꯅ
ꯎꯝ ꯅꯪꯕꯗꯤ ꯑꯩ ꯁꯨꯡꯋꯥ ꯌꯥꯔꯣꯏ ꯑꯩꯈꯣꯏꯗꯤ ꯌꯥꯔꯣꯏ ꯈꯪꯉꯤꯕ ꯈꯤꯇꯪꯁꯨ ꯅꯦꯝꯕꯅꯤꯅ ꯄꯪꯍꯟꯁꯨ ꯌꯥꯗꯦꯕ
ꯍꯣꯏ ꯍꯣꯏ ꯃꯤ ꯈꯔ ꯋꯥꯡꯉꯒꯅꯛ ꯈꯨꯗꯣꯡꯆꯥꯥꯕ ꯈꯔ ꯂꯩꯕꯅꯦ
ꯎꯝ ꯁꯤꯤꯠ ꯑꯣꯏꯔꯒꯅ ꯈꯈꯤꯝꯒꯧꯒꯅ ꯍꯜꯂꯝ ꯌꯦꯦ ꯈꯔ ꯅꯨꯡꯉꯥꯏꯁꯤ ꯅꯨꯡꯉꯥꯏꯕ ꯃꯥꯜꯂꯦꯕ
ꯅꯣꯏꯈꯠꯂꯛꯄꯁꯤꯗ ꯑꯃꯨꯛ ꯑꯩꯗꯤ ꯃꯤꯒ ꯌꯥꯝ ꯋꯥꯡꯕꯁꯨ ꯅꯠꯇ꯭ꯔꯦ ꯑꯁ ꯄꯨꯔꯥ ꯂꯣꯏꯔꯦ ꯐꯤꯕꯝꯁꯦ ꯀꯥꯏꯔꯦ
ꯑꯗꯨ ꯍꯥꯏꯔꯦ ꯑꯩꯁꯨꯅꯦꯅꯦ ꯑꯩ ꯆꯥꯅꯦ ꯃꯝꯃꯤꯁꯤꯦ ꯀꯩꯅꯣ ꯈꯪꯗ꯭ꯔꯤ
ꯌꯨꯝꯗꯁꯨ ꯆꯥꯕꯒ ꯇꯨꯝꯕꯒ ꯇꯧꯔ ꯂꯩ ꯅꯪ ꯁꯥꯟꯅꯅꯕꯅ
ꯎꯝ ꯑ ꯑꯣꯅꯔꯣꯝꯗꯒ ꯀꯔꯣꯅꯦ ꯅꯪ ꯍꯥꯏꯅ
ꯄꯔꯤꯈꯥ ꯂꯣꯏꯔꯒ ꯆꯦꯜꯂꯒꯦ ꯇꯧꯕ ꯂꯝꯖꯦꯟꯗꯨꯁꯨ
ꯏꯍꯣꯏꯗ ꯋꯥꯠꯇ꯭ꯔꯦꯅꯦ ꯅꯣꯏꯒꯤ ꯑꯦꯛꯖꯥꯝꯗꯤ
ꯋꯥꯠꯇ꯭ꯔꯦ ꯑꯗꯨꯗꯤꯅꯦ ꯉꯁꯤ ꯇꯔꯥꯅꯤꯊꯣꯏꯅꯤ ꯆꯅꯨꯡꯥꯏ ꯁꯤꯗ ꯂꯝꯖꯦꯟ ꯆꯦ ꯂꯩꯔꯨꯔꯗꯤ ꯂꯥꯏꯔꯤꯛ ꯄꯥꯕꯁꯨ ꯉꯝꯃꯧꯔꯣꯏ ꯍꯥꯏꯗꯤ ꯋꯥꯏꯑꯦꯕ ꯂꯝꯖꯦꯟꯁꯦꯜ ꯆꯦꯜꯂꯨꯔꯒꯗꯤ
ꯃꯥꯅꯦ ꯑꯗꯨꯒꯤꯅꯦ ꯑꯩꯅꯗꯤ ꯊꯕꯛꯁꯤ ꯀꯩꯅꯣ ꯂꯦꯞꯄꯗꯨꯅ ꯃꯇꯝ ꯈꯔ ꯂꯦꯞꯆꯔꯥ ꯈꯪꯗꯦ ꯍꯥꯏꯁꯦ ꯊꯕꯛꯇꯤ ꯌꯥꯝ ꯀꯟꯅ ꯋꯥꯕ ꯅꯠꯇꯧ ꯌꯥꯝ ꯁꯥꯡꯅ ꯇꯧꯔꯛꯄꯗꯣ
ꯑ
ꯑꯍꯨꯝ ꯃꯔꯤ ꯑꯗꯨꯝ ꯆꯠꯄ ꯈꯣꯠꯄ ꯊꯥꯡꯕ ꯆꯠꯄ ꯑꯗꯨꯝ ꯇꯧꯔꯒ ꯅꯨꯡꯗꯥꯡꯗ ꯏꯐꯦꯛ ꯂꯩꯇ꯭ꯔꯒ ꯅꯨꯡꯉꯥꯏꯉꯥꯏ ꯁꯤꯗꯗꯤ ꯏꯁꯥꯥꯁ‌ꯦ ꯍꯦꯛꯇ ꯋꯥꯏꯕ ꯏꯁꯥꯁ ꯌꯥꯗꯦꯕ
ꯁꯦ ꯁꯦ ꯄꯤꯔꯛ ꯑꯣ ꯍ ꯍꯣꯏ ꯑꯗꯨꯅꯦ ꯀꯩꯅꯣ ꯇꯧꯗꯗꯤ ꯍꯥꯏ ꯋꯥꯏꯕ ꯊꯕꯛꯀ ꯀꯩꯅꯣ ꯇꯧꯔꯦ ꯂꯥꯏꯔꯤꯛ ꯄꯥꯕꯁꯦ ꯍꯥꯏꯐꯦꯠ ꯆꯦꯜꯂꯨꯔꯒꯗꯤꯀꯣ ꯍꯜꯂꯛꯑꯒ ꯄꯣꯊꯥꯅꯤꯡꯉꯦ ꯇꯨꯝꯅꯤꯡꯉꯦꯕ
ꯎꯝ ꯑꯩꯁꯦꯅꯦ ꯇꯧꯔꯤꯁꯦ
ꯁꯥꯟꯁꯨ ꯁꯥꯟꯅꯅꯤꯡꯉꯦ ꯑꯗꯣ ꯐꯖ ꯁꯥꯟꯅꯔꯅꯤ ꯑꯩꯒꯤ ꯀꯩꯅꯣ ꯇꯧꯕꯒꯗꯤ ꯐꯖꯅ ꯁꯥꯟꯅꯔꯅꯤ
ꯍꯥꯞꯇꯥ ꯃꯨꯛ ꯐꯥꯔꯦ ꯂꯝꯖꯦꯜ ꯆꯦꯜꯂꯝꯝꯕ ꯑꯗꯒꯤ ꯅꯍꯥꯟ ꯉꯔꯥꯡꯒ ꯉꯁꯤꯒꯗꯒꯤ ꯑꯃꯨꯛ ꯂꯦꯞꯄꯦ
ꯈꯔ ꯈꯔ ꯆꯦꯜꯂꯣ ꯑꯗꯨꯝ ꯁꯪꯉꯗꯤ
ꯎꯝ
ꯍꯥꯏꯗꯤ ꯑꯌꯨꯛꯇꯗꯤ ꯆꯦꯜꯂꯨꯅꯣꯕꯀꯣ
ꯎꯝ
ꯑꯌꯨꯛꯇꯗꯤ ꯑꯌꯨꯛꯇꯗꯤ ꯌꯥꯔꯤꯒꯩ ꯂꯥꯏꯔꯤꯛ ꯄꯥꯍꯧ ꯐꯩ ꯃꯝ ꯈꯔ ꯏꯪꯉꯤꯀꯥꯟꯗ ꯑꯗꯨꯒ ꯍꯥꯏ ꯅꯨꯡꯗꯥꯡꯋꯥꯏꯔꯝ ꯃꯤꯒ ꯈꯥꯏꯕꯦꯠ ꯂꯥꯡꯉꯛꯄ ꯑꯗꯒꯤ ꯂꯥꯏꯔꯤꯛ ꯁꯁꯨ ꯄꯥꯅꯤꯡꯉꯛꯇꯕ ꯇꯥꯟꯖꯥꯗꯣ
ꯑꯥ
ꯑꯗ ꯂꯐꯣꯏ ꯑꯃ ꯀꯔꯤ ꯑꯃꯝ ꯆꯥꯁꯤꯜꯂꯒ ꯆꯦꯜꯂꯨꯕ
ꯑꯁ ꯑꯗꯨꯅꯦ ꯑꯩꯅ ꯑꯃꯛ ꯑꯌꯨꯛ ꯆꯦꯜꯂꯤꯁꯤꯅ ꯑꯌꯨꯛꯇꯤ ꯐꯠꯂꯥꯎ ꯍꯧꯒꯠꯂꯒ ꯆꯦꯟꯊꯣꯛꯎꯔꯒ ꯏꯂꯨꯖ ꯃꯥꯏꯊ ꯇꯧꯔꯒ ꯆꯥꯛ ꯁꯤꯡ ꯂ‌ꯣꯏꯁꯤꯜꯂꯦꯅ ꯀꯩꯅꯣ ꯇ ꯏꯩꯅ ꯂꯩ ꯄꯆꯠ ꯆꯠꯄꯅꯦꯕ ꯑꯗꯨꯒ ꯑꯃꯨꯛ ꯍꯥꯏꯗꯤ ꯅꯨꯡꯗꯥꯡꯔꯣꯝꯗ ꯑꯃꯨꯛ ꯍꯜꯂꯛꯑꯒ ꯑꯃꯨꯛ ꯂꯝ ꯋꯥꯛꯀꯤꯡ ꯆꯦꯜꯂꯨꯔꯒ ꯑꯃꯨꯛ ꯂꯥꯏꯕ꯭ꯔꯦꯔꯤ ꯑꯃꯨꯛ ꯆꯠꯄꯗꯣ
ꯎꯝ
ꯌꯥꯝ ꯇꯟꯕ ꯑꯩꯉꯣꯟꯗ
ꯈꯪꯗ‌ꯦ ꯍꯩꯅꯕꯤꯗ ꯇꯧ ꯇꯧꯕꯗꯤ ꯑꯗꯣ ꯑꯩꯒꯤꯗꯤ ꯑꯩꯒꯤ ꯑꯣꯏꯅꯗꯤ ꯑꯩꯗꯤ ꯀꯩꯅꯣꯗꯨꯁꯨ ꯅꯨꯡꯉꯥꯏꯕ ꯑꯩꯗꯤ ꯅꯨꯡꯗꯥꯡ ꯋꯥꯏꯝ ꯆꯦꯟꯕꯅꯦ
ꯎꯝ ꯑꯗꯣ ꯅꯨꯡꯗꯥꯡꯔꯣꯝ ꯆꯦꯟ ꯅꯔꯗꯤ ꯕꯦꯁ ꯇꯥꯗꯣꯏꯅꯦ ꯍꯥꯏꯗꯤ ꯑꯌꯨꯛꯁꯦ ꯄꯨꯡ ꯃꯉꯥ ꯇꯔꯨꯛ ꯑꯗꯨꯋꯥꯏꯗꯒꯤ ꯐꯝꯖꯤꯜꯂꯛꯑꯒ ꯄꯨꯡ ꯅꯨꯡꯗꯥꯏꯔꯣꯝꯒꯤ ꯄꯨꯡ ꯃꯉꯥ ꯇꯔꯨꯛ ꯑꯗꯨꯋꯥꯏꯗ ꯏꯁꯥꯒꯤ ꯌꯥꯝꯅ ꯕ꯭ꯔꯦꯟꯗ ꯌꯥꯝꯅ ꯗꯜ ꯑꯣꯏꯕ ꯇꯥꯏꯃꯤꯡ ꯑꯃ ꯑꯣꯏ ꯌꯥꯎꯕ
ꯍꯣꯏ ꯍꯣꯏ ꯍꯣꯏ ꯑꯗꯨ ꯇꯥꯟꯖꯥꯗꯨꯗ ꯍꯥꯏꯐꯦꯠ ꯆꯦꯟꯊꯣꯛꯑꯣꯕꯀꯣ
ꯑꯗꯨ ꯇꯥꯏꯃꯤꯡꯗꯨꯗ ꯄꯠ ꯂꯥꯎ ꯆꯦꯟꯊꯣꯛꯎꯔꯥꯗꯤ ꯑꯗꯨ ꯍꯜꯂꯥꯛꯒ ꯄꯥꯡꯉꯥꯏꯗꯨꯗꯤ ꯑꯦꯛꯁꯥꯏꯇꯦꯠ ꯑꯃ ꯑꯣꯏꯔꯛꯇꯣꯏꯅꯦꯕ
ꯃꯥꯅꯦ ꯍꯛꯆꯥꯡꯇ ꯅꯠꯇꯅ ꯋꯥꯈꯜꯁꯨ ꯌꯥꯡꯕꯅꯤ
ꯎꯝ ꯂꯩ ꯄꯥꯎ ꯑꯗꯨꯅ ꯍꯦꯟꯅꯕꯨꯗꯤ ꯆꯪꯗꯣꯏꯅꯦ ꯅꯪ ꯍꯥꯏꯒꯨꯝꯗꯅ
ꯆꯪ ꯕꯅꯤ ꯆꯪ ꯕꯥꯅꯤ ꯑꯗꯨꯅꯤ ꯆꯪ ꯃꯅꯤ ꯑꯩ ꯁꯨꯨ ꯁꯤꯗ ꯑꯩꯈꯣꯏ ꯌꯥꯝꯕ ꯑꯣꯖꯥ ꯑꯣꯏ ꯂꯝ ꯂꯩꯌꯦꯕꯀꯣ
ꯑꯥ
ꯃꯥꯅ ꯍꯥꯏꯔꯅꯦꯕ ꯑꯌꯨꯛꯇꯗꯤ ꯅꯪ ꯆꯦꯟꯒꯦꯁꯨ ꯑꯌꯨꯛꯇꯗꯤ ꯆꯦꯟꯒꯅꯨ ꯅꯨꯡꯊꯤꯟꯗ ꯆꯦꯜꯂꯣ ꯀꯩꯅ ꯏꯛꯇꯗꯤ ꯉꯉꯇ ꯍꯧꯕꯒ ꯂꯥꯛꯇ ꯑꯣ ꯇꯨꯝꯕꯁꯨ ꯌꯥꯝ ꯉꯟꯅ ꯇꯨꯝꯃꯣ ꯄꯨꯡ ꯃꯥꯄꯟ ꯇꯥꯈ꯭ꯔꯗꯤ ꯇꯨꯝꯅꯕ ꯇꯧꯔꯣꯒ ꯍꯥꯏꯌꯦꯕ
ꯑꯝ
ꯑꯌꯨꯛꯇ ꯄꯨꯡ ꯑꯍꯨꯝꯗꯒꯤ ꯍꯧꯒꯠꯂꯄꯥꯎꯕ ꯍꯥꯏꯌꯨ ꯃꯥꯄꯟ ꯑꯗꯨ ꯑꯗꯨꯝ ꯍꯧꯒꯠꯄ ꯆꯠꯄꯖꯦꯕ꯭ꯔꯣ ꯉꯝꯕꯅꯤꯗ ꯉꯝꯕꯅꯤꯗꯤ ꯄꯨꯡ ꯇꯨꯝꯕꯁꯦ ꯑꯩꯈꯣꯏ ꯉ ꯁꯁꯨ ꯇꯨꯝꯕ ꯍꯥꯏꯔꯕ ꯋꯥꯅꯤ ꯇꯨꯝꯁꯤꯟꯕ ꯅꯝꯁꯤꯟꯕ ꯅꯠꯇ꯭ꯔꯒꯗꯤꯀꯣ ꯄꯨꯡ ꯇꯔꯦꯠ ꯇꯨꯝꯕꯗ ꯑꯗꯨꯝ ꯌꯥꯕꯅꯦ ꯃꯤꯀꯞ ꯐꯖꯅ ꯊꯣꯛꯄꯅꯦꯕ
ꯃꯥꯅꯦ ꯑꯗꯨꯕꯨꯗꯤ ꯆꯨꯝꯃꯤꯅꯦ ꯑꯁ ꯑꯩꯅ ꯇꯨꯝꯃꯤꯁꯤꯗ ꯄꯨꯡ ꯇꯔꯥꯃꯥꯊꯣꯏ ꯃꯈꯥꯏ ꯑꯗꯨꯝ ꯇꯥꯔꯦ ꯍꯧꯖꯤꯛꯀꯥꯟꯅꯤ
ꯑꯗꯨ ꯅꯪ ꯁꯣꯛꯀꯅꯤꯑ ꯁꯝꯁꯨ ꯌꯥꯝ ꯁꯣꯛꯄꯅꯦ ꯑꯗꯨꯃꯥꯏꯅ ꯇꯧꯕꯗꯣ ꯃꯤꯠꯁꯨ ꯃꯤꯠꯁꯨ ꯁꯣꯛꯀꯅꯤ ꯁꯟ ꯆꯣꯛꯀꯅꯤ ꯍꯥꯏꯗꯤ ꯅꯨꯡꯗꯥꯡ ꯑꯁꯤꯗꯤ ꯆꯠꯂꯨꯕ ꯀꯩꯅꯣ ꯇꯧꯔꯨꯕ ꯃꯌꯥꯝꯗꯣ ꯍꯛꯆꯥꯡꯁꯦ ꯋꯥꯔꯛꯑꯀꯥꯟꯗꯨꯗ ꯑꯗꯨꯝ ꯐꯝꯖꯔ ꯂꯩꯕꯗꯣ
ꯎꯝ
ꯄꯣꯊꯥꯅꯤꯡꯉꯛꯅꯦꯕ ꯍꯛꯆꯥꯡꯒꯤ ꯌꯥꯎꯔꯤꯕ ꯀꯌꯥꯁꯤꯡꯁ
ꯎꯝ ꯑꯗꯨ ꯍꯥꯏꯔꯒ ꯑꯩꯁꯨ ꯀꯩꯅꯣꯗꯩꯅ ꯁꯦꯝꯗꯣꯛꯑꯗꯣꯏꯔꯥ ꯈꯪꯗꯦꯅꯦ ꯑꯌꯨꯛꯇ ꯑꯣꯏꯅ ꯅꯠꯇꯦꯗꯥꯋꯥꯏꯔꯝꯗ ꯑꯣꯏꯅ
ꯑꯗꯨꯅ ꯐꯩꯌꯦ ꯑꯗꯨ ꯌꯦꯡꯉꯣ ꯔꯣꯇꯤꯟ ꯑꯃ ꯐꯖꯅ ꯁꯦꯝꯗꯣꯛꯑꯒ ꯏꯟꯕ ꯍꯥꯏꯗꯤ ꯔꯇꯤꯟ ꯁꯦꯝꯀꯥꯟꯗ ꯌꯥꯝ ꯂꯨꯝꯅ ꯁꯦꯝꯕꯅꯣꯕꯀꯣ
ꯑꯥ
ꯈꯔ ꯌꯥꯡꯉ ꯁꯦꯝꯕꯅ ꯐꯕꯅꯦ ꯔꯣꯇꯤꯟ ꯁꯦꯝꯕ ꯀꯥꯟꯗꯗꯤ
ꯎꯝ ꯍꯥꯏꯗꯤ ꯅꯣꯡꯃꯗ ꯄꯨꯡ ꯂꯩ ꯄꯥꯕꯗ ꯄꯨꯡ ꯇꯔꯥꯗꯒꯤ ꯇꯔꯥꯅꯤꯊꯣꯏꯐꯨ ꯄꯥ ꯌꯥꯒꯗ ꯃꯥꯜꯂꯦ ꯑꯗꯨꯒꯤ ꯃꯍꯨꯠꯇ ꯐꯖꯅ ꯄꯥꯕꯗ
ꯍꯣꯏ ꯀꯩꯅꯣꯦ ꯑꯔꯇꯗꯤ ꯌꯥꯝꯅ ꯂꯨꯝꯅ ꯁꯦꯝꯖꯤꯜꯂꯨꯔꯒ ꯏꯟꯗꯗꯤ ꯀꯩ ꯀꯥꯟꯅꯅꯤ ꯈꯔ ꯌꯥꯡꯅ ꯁꯦꯝꯃꯒ ꯑꯗꯨꯝ ꯏꯟꯕ ꯉꯝꯒꯗꯕ ꯑꯗ ꯌꯥꯝ ꯅꯨꯡꯉꯥꯏꯅ ꯆꯠꯄ
ꯀꯩꯅꯣ ꯅꯪ ꯊꯕꯛ ꯆꯠꯇ꯭ꯔꯣ ꯀꯩꯅꯣ ꯀꯣꯡ ꯆꯠꯂꯤꯣꯏꯔꯣ ꯀꯥꯏꯁꯤꯗꯣꯏꯅꯣ
ꯆꯠꯂꯤꯗꯤ ꯑꯩ ꯃꯄꯥꯟꯗ ꯊꯣꯛꯂꯛꯄ ꯌꯨꯝꯗ ꯂꯩꯔꯝꯕꯗꯣ ꯃꯌꯥꯝ ꯋꯥꯔꯤ ꯁꯥꯟꯅꯕ ꯁꯠꯂꯛꯑꯦꯅ
ꯑꯣ ꯍꯪꯗꯦ ꯑꯩꯁꯨ ꯅꯪ ꯍꯥꯏꯔꯨꯝꯗꯅ ꯑꯌꯨꯛꯁꯦ ꯈꯔ ꯉꯟꯅ ꯄꯨꯡ ꯃꯔꯤ ꯃꯈꯥꯏ ꯃꯔꯤ ꯑꯗꯨꯃꯥꯏꯅꯀꯣ ꯑꯗꯗꯤꯒ ꯂꯩ ꯑ ꯇꯣ ꯑꯏꯛꯉꯩꯗ ꯄꯨꯡ ꯑꯃ ꯑꯃ ꯃꯈꯥꯏꯃꯨꯛ ꯄꯠꯂꯝ ꯄꯥꯠꯊꯑ ꯆ ꯏꯁꯤꯟ ꯂꯣꯏꯁꯤꯜꯂꯒ ꯏꯨꯖꯝ ꯃꯥꯏꯊꯔꯒ ꯂꯥꯏꯔꯤꯛ ꯄꯥꯐꯝꯗ ꯆꯠꯂꯁꯨ ꯆꯠꯂꯨꯔꯕ ꯑꯗꯨꯒ ꯄꯨꯡ ꯇꯔꯨꯛ ꯃꯈꯥꯏ ꯇꯔꯦꯠ ꯁ꯭ꯋꯥꯏꯗ ꯈꯔ ꯃꯅꯤ ꯃꯅꯤ ꯇꯧꯔꯛꯄꯁꯦ
ꯍꯥ
ꯐꯠ ꯂꯥꯛꯑꯒ ꯋꯥꯛꯀꯤꯡꯗꯣ ꯐꯠ ꯆꯤꯟꯊꯣꯛꯑꯒ ꯍꯥꯏꯗꯤ ꯆꯥꯛ ꯏꯁꯤꯡ ꯑꯃꯨꯛ ꯆꯥꯔꯒꯗꯤ ꯌꯥꯝꯅ ꯗꯜ ꯑꯣꯏꯈ꯭ꯔꯦꯕ
ꯍꯣ ꯍꯣꯏ
ꯎꯝ ꯀꯩꯅꯣꯝ ꯆꯥꯖꯤꯜꯂꯦꯅ ꯑꯗꯨꯒ ꯋꯥꯛꯀꯤꯡ ꯍꯜꯂꯛꯑꯒ ꯒꯥ
ꯂꯐꯣꯏꯒꯨꯝꯕ ꯆꯥꯕꯅ ꯌꯥꯝ ꯊꯤ ꯐꯕꯅꯦ
ꯍꯣꯏ ꯑꯩ ꯑꯗꯨ ꯍꯥꯏꯔꯒ ꯑꯁ ꯍꯞꯇꯥ ꯃꯨꯛ ꯑꯣꯠꯁ ꯂꯣꯏꯈꯤꯗꯅ ꯀꯌꯥꯝ ꯋꯥꯟꯗꯤ ꯈꯥꯡꯉꯦ ꯆꯥꯕꯗ ꯍꯥꯏꯗꯤ ꯃꯊꯣꯡ ꯃꯔꯝ ꯇꯥꯗꯦꯕ ꯕꯤꯁꯀꯨꯠ ꯆꯥꯕꯗꯨꯅꯗꯤ ꯌꯥꯔꯛꯇꯦꯕ ꯍꯦꯛꯇ ꯅꯣꯡꯃꯩ ꯂꯨꯄꯥ ꯇꯔꯥ ꯀꯨꯟ ꯇꯔꯥ ꯀꯨꯟ ꯎꯝ ꯎꯝ
ꯒꯨꯝꯕ ꯑꯗꯒꯤ ꯆꯅꯥꯒꯨꯝꯕ ꯑꯗꯨꯒ ꯆꯥꯕꯅ ꯍꯦꯟꯅ ꯍꯛꯆꯥꯡꯗ ꯀꯥꯟꯅꯩꯕ ꯀꯥꯡ ꯀꯥꯡ ꯍꯧꯗ꯭ꯔꯣ ꯕ꯭ꯔꯣ ꯑꯣꯏꯒꯦꯗꯨꯗ
ꯀꯩꯕ
ꯀꯥꯡ ꯌꯥꯝ ꯆꯤꯛꯇ꯭ꯔꯣ ꯍꯧꯖꯤꯛ
ꯆꯤꯛꯑꯦ ꯍꯧꯖꯤꯛꯄꯨꯗꯤ ꯆꯤꯛꯇ꯭ꯔꯤ ꯍꯣꯔꯦꯟ ꯉꯥꯏꯍꯥꯛ ꯂꯩꯔꯥ ꯆꯤꯛ ꯂꯛ ꯑꯅꯤ
ꯗ꯭ꯔꯣ ꯌꯥꯝꯅ ꯑꯗꯨꯗ
ꯅꯨꯡꯊꯤꯟꯖꯦ ꯆꯦꯛꯅꯤꯅ ꯁꯥꯗꯦꯕꯀꯣ ꯅꯨꯡꯗꯥꯡꯁꯤ ꯗꯤ ꯑꯌꯨꯛ ꯑꯩꯅ ꯊꯦꯡ ꯊꯦꯡ ꯇꯨꯝꯃꯤꯁꯤꯗ ꯑꯗꯨꯣꯏꯅꯦꯕ ꯅꯨꯡꯗꯥꯡꯒꯤꯗꯤ ꯑꯁ ꯍꯥꯏ ꯀꯥꯟꯗ ꯉꯔꯥꯡ ꯅꯛꯇꯤ ꯀꯩꯅꯣ ꯈꯨꯠꯁꯥꯗ ꯂꯣꯏꯔꯦ ꯑꯗꯨꯅꯦ ꯍꯥꯏꯁ ꯄꯨꯡ ꯇꯔꯥꯃꯥꯊꯣꯏ ꯃꯈꯥꯏ ꯕꯥꯔꯨ ꯑꯗꯨꯋꯥꯏꯗ ꯈꯤꯇꯪ ꯏꯟꯊꯔꯛꯑꯦꯕ
ꯍꯣꯏ ꯅꯨꯡꯊꯤꯟ ꯑꯗꯨꯝ ꯅꯨꯡꯁꯥꯟꯅꯈꯤ ꯌꯩꯕꯗꯨ ꯅꯨꯡꯗꯥꯡꯗ ꯂꯣꯏ ꯐꯨꯗꯣꯔꯛꯑꯕꯅꯦ
ꯎꯝ ꯆꯕꯅꯤꯅꯁ ꯍꯥꯏ ꯀꯥꯟꯗ
ꯑꯣ
ꯑꯗꯣ ꯀꯩꯅꯣ ꯇꯧꯕ ꯍꯥꯏꯁꯦ ꯇꯨꯝꯕ ꯌꯥꯗꯕ ꯍꯥꯏꯁꯦ ꯏꯁꯥꯗꯨꯣ ꯈꯔ ꯋꯥꯍꯜꯂꯨꯔꯗꯤ ꯑꯗꯨꯝ ꯚꯞꯇꯤ ꯇꯥꯗꯣꯏꯅꯦ
ꯍꯣꯏ ꯑꯗꯨꯝ ꯁꯥꯔꯁꯨ ꯇꯨꯝꯅꯤꯡꯕꯅꯤ ꯍꯦꯜꯂꯗꯤ ꯌꯥꯗꯕꯅꯤꯗ
ꯎꯝ ꯑꯩꯗꯤ ꯍ ꯑꯩ ꯈꯪꯗꯦ ꯏꯌꯥꯝꯕ ꯑꯩ ꯑꯦ ꯏꯌꯥꯝꯕꯩ ꯑꯩ ꯁꯦꯀꯟꯗꯣ ꯑꯁꯤꯗ ꯈꯝꯍꯧꯕꯅꯦꯉꯥꯡ ꯏꯁꯇꯦ ꯀ ꯑꯝꯗ ꯌꯥꯗꯕꯅꯦ
ꯗꯃꯤꯁꯥ
ꯍꯥꯎ ꯏꯌꯥꯝꯕ ꯑꯃ ꯀꯩꯅꯣꯝ ꯍꯪꯉꯛꯏꯅꯦ
ꯑꯣ ꯀꯩꯅꯣ ꯑꯗ ꯅꯣꯏ ꯂꯤꯂꯥ ꯃꯃꯤꯡꯗꯣ ꯈꯪꯗ꯭ꯔꯕꯣ ꯑꯗꯨꯝ
ꯈꯪꯗꯦꯕ ꯑꯩꯗꯤ ꯂꯤꯂꯥ ꯃꯃꯤꯡꯗꯣ ꯍꯪꯗ꯭ꯔꯗꯤ ꯈꯪꯉꯕꯅꯤ
ꯆꯩꯖꯗ ꯂꯩꯔꯝꯃꯗꯤ ꯌꯦꯡꯗꯧꯅꯤꯅꯦ ꯇꯧꯔꯤꯁꯦ
ꯑꯅꯤ ꯄ ꯆꯠ ꯀꯌꯥ ꯇꯥꯔꯦ ꯐꯝꯗꯦ ꯑꯗꯨꯗꯤ ꯂꯤ ꯂꯂꯥ ꯌꯦꯡꯉꯁꯦ ꯐꯝ ꯐꯝꯅ ꯖꯨꯂꯩꯌꯦꯅꯦ
ꯈ꯭ꯋꯥꯡ ꯌꯥꯝ ꯅꯥꯕꯅꯦ
ꯎꯝ
ꯀꯩꯅꯣ ꯇꯧꯕꯕꯨ ꯑꯁ ꯑꯩꯈꯣꯏ ꯑꯥ ꯑꯩꯈꯣꯏ ꯌꯨꯝꯗꯨꯗꯤ ꯐꯖꯅ ꯁꯥꯔꯦꯍꯦ ꯍꯟꯗꯛꯇꯤ ꯅꯨꯡꯗꯤꯟꯗ ꯀꯗꯤ ꯂꯩ ꯉꯝꯝꯕꯖꯥꯠ ꯅꯠꯇꯦ
ꯎꯝ ꯅꯣꯏ ꯃꯊꯥꯛꯇꯣ ꯗꯤꯟꯅ ꯀꯄ꯭ꯔꯣ ꯀꯃꯥꯏ ꯇꯧꯒꯦ
ꯍꯣꯏ ꯗꯤꯟꯅꯦ ꯗꯤꯟꯅꯦ ꯗꯤꯟꯅꯦ ꯑꯗꯣ ꯁꯤꯂꯤꯡ ꯕꯨꯗꯤ ꯍꯥꯏꯕꯀꯣ ꯎ ꯎꯕꯥꯛꯀꯤ ꯑꯗꯨ ꯑꯗꯨꯏꯁꯨ ꯑꯗꯨꯝ ꯐꯖꯅ ꯁꯥꯏꯗꯤ ꯅꯨꯡꯁꯥ ꯌꯩꯕꯅꯤꯅꯀꯣ
ꯆꯥꯅꯤꯌꯦ ꯂꯩꯕꯥꯛꯀꯤ ꯅꯠꯇ꯭ꯔꯣ ꯆꯅꯧꯕꯕꯨꯗꯤ ꯅꯨꯡꯉꯕ ꯅꯨꯡꯗꯥꯡꯗꯕꯨꯗꯤ ꯅꯨꯡꯉꯥꯏꯗꯣꯔꯤꯕ
ꯅꯨꯡꯗꯥꯡ ꯏꯁ ꯅꯨꯡꯗꯥꯡꯗꯗꯤ ꯅꯨꯡꯗꯥꯡꯗꯗꯤ ꯌꯥ ꯌꯥꯝ ꯅꯨꯡꯉꯥꯏꯔꯦ ꯅꯨꯡꯗꯥꯡ ꯍꯦꯛ ꯑꯣꯏꯔꯛꯄꯒ ꯇꯨꯝꯅꯤꯡꯉꯤ ꯑꯗꯨꯅꯦ ꯑꯩꯅ ꯑꯩꯗꯤ ꯉꯥꯟ ꯉꯥꯟ ꯇꯨꯝꯃꯤꯁꯦ ꯇꯨꯝꯕꯗꯤ ꯅꯨꯡꯉꯥꯏꯕꯀꯣ ꯅꯨꯡꯁꯤꯠ ꯀ ꯎ ꯁꯤꯖꯜꯂꯛꯑꯒ ꯆꯤꯡꯒꯣꯡꯒ ꯑꯣꯏꯕꯅꯤꯅ ꯑꯩꯈꯣꯏꯗꯤ
ꯎꯝ
ꯈꯗꯩ ꯁꯥꯒꯠꯂꯛꯄꯁꯦ ꯆꯍꯤ ꯈꯨꯗꯤꯡꯒꯤ ꯑꯗꯨꯝ ꯈꯔ ꯈꯔ ꯑꯗꯨꯝ ꯍꯦꯟꯒꯠꯂꯛꯏ ꯇꯧꯔꯤꯁꯦ ꯎ ꯋꯥ ꯀꯣꯛꯊꯣꯛꯄꯅ ꯍꯦꯜꯂꯛꯄꯅꯤꯅ
ꯃꯥꯅꯦ ꯍꯟꯗꯛꯅ ꯑꯃꯨꯛ ꯁꯥꯔꯤꯁꯤꯅ ꯀꯩꯅꯣꯝ ꯍꯥꯏꯗꯥꯏꯅꯦ ꯑꯥ ꯃꯃꯤꯡ ꯀꯩꯅꯣꯝ ꯍꯥꯏꯗꯥꯏꯅꯦ ꯀꯩꯅꯣ ꯁꯥꯕꯒꯤ ꯃꯃꯤꯡꯗꯣ ꯀꯩꯅꯣꯝ ꯍꯥꯏꯔꯕꯅꯤꯅꯦ ꯏꯅꯣ ꯍꯥꯏꯕ꯭ꯔꯥ ꯏꯜꯂꯣ ꯍꯥꯏꯕ꯭ꯔꯥ
ꯈꯪꯗꯦ ꯀꯔꯤ ꯍꯥꯏꯕꯅꯣ ꯀꯥꯎꯔꯦ
ꯑꯗꯨ ꯀꯩꯅꯣꯝꯃꯥ ꯇꯥꯏ ꯍꯥꯏꯕꯅꯦꯕ ꯍꯟꯗꯛꯁꯤ ꯏꯟꯗꯤꯌꯥꯗ
ꯑꯣ
ꯑꯗꯨꯒꯤꯗꯨꯅꯦꯕ ꯁꯥꯕ ꯀꯥ ꯍꯦꯟꯖꯤꯜꯂꯛꯏꯁꯦ
ꯑꯗꯨꯝ ꯁꯥꯕꯁꯦ ꯍꯟꯗꯤ ꯍꯟꯊꯔꯛꯇꯦ ꯍꯦꯟꯒꯠꯄꯗꯤ ꯑꯗꯨꯝ ꯍꯦꯟꯒꯠꯂꯛꯇ꯭ꯔꯣ
ꯍꯦꯟꯒꯠꯂꯛꯀꯅꯤꯗ ꯌꯥꯗꯦꯗ ꯎ ꯋꯥ ꯀꯛꯊꯠꯂꯛꯏ ꯆꯍꯤ ꯑꯃꯗ
ꯑꯗꯨꯅꯤꯁꯨ ꯋꯥꯁꯦ ꯑꯗꯨꯝ ꯂꯦꯞꯇꯅ ꯑꯗꯨꯝ ꯀꯛꯊꯠꯂꯕꯅꯤꯅ ꯑꯗꯨꯝ ꯂꯦꯞꯇꯅ ꯑꯗꯨꯝ ꯁꯥꯒꯠꯂꯛꯄ ꯄꯖꯦ ꯍꯥꯎꯅ ꯁꯅꯤ
ꯑꯗꯨꯝ ꯃꯁꯥ ꯇꯥꯕꯅꯤ ꯍꯥꯏꯖ ꯋꯥꯅꯤ ꯏꯟꯚꯥꯏ ꯋꯥꯔꯜ ꯏꯟꯚꯥꯏꯔꯣꯟꯃꯦꯟ ꯗꯦꯗ ꯎ ꯃꯉꯥ ꯇꯔꯥ ꯊꯥꯔꯒ ꯑꯗꯨꯅ ꯑꯣꯏ ꯌꯥꯄꯣꯠꯇꯦꯗ
ꯀꯥꯏꯗꯩꯛꯅꯣꯗ ꯎ ꯆꯥꯝꯃ ꯊꯥꯔꯦꯅ ꯈꯜꯂꯁꯤ ꯌꯦꯡꯖꯤꯟꯕꯗꯤ ꯎ ꯑꯅꯤ ꯐꯥꯅ ꯀꯩꯁꯨ ꯌꯦꯡꯖꯤꯜꯂꯝꯃꯣꯏꯗ
ꯃꯥꯅꯦꯦ
ꯑꯗꯨꯅꯥ ꯍꯤꯡ ꯍꯣꯏ ꯊꯥꯒꯤ ꯅꯨꯃꯤꯠꯇꯨꯗ ꯂꯣꯏꯔꯦ ꯍꯤꯡꯕꯁꯨ ꯀꯩꯁꯨ ꯆꯥꯝꯃ ꯊꯥꯕꯗ ꯗꯥ ꯑꯅꯤꯗꯩ ꯍꯦꯟꯅ ꯑꯅꯤ ꯑꯍꯨꯝꯗꯩ ꯍꯦꯟꯅ ꯀꯩꯁꯨꯛ ꯍꯤꯡ ꯄꯣꯟꯅꯠꯇ꯭ꯔꯦꯕ ꯃꯣꯏꯅ ꯌꯦꯡꯖꯟꯗ꯭ꯔꯕꯅꯤꯅ
ꯃꯥꯅꯦ
ꯑꯗꯨꯅ ꯑꯗꯨ ꯁꯛꯄꯨꯗꯤ ꯎ ꯃꯉꯥ ꯇꯔꯥꯈꯛ ꯐꯖꯅ ꯊꯥꯔꯒ ꯌꯦꯡꯁꯤꯟꯈꯤꯕꯅꯦꯅ ꯐꯩꯌꯦꯕ
ꯐꯩꯌꯦ ꯑꯗꯨꯅ ꯍꯅ ꯐꯩꯌꯦ ꯁ ꯌꯥ ꯑꯗꯨꯅ
ꯃꯃꯤꯡꯒꯤ ꯃꯃꯤꯡ ꯂꯧꯔꯒ ꯊꯥꯕ ꯑꯣꯏꯅ ꯇꯧꯔꯦ ꯍꯧꯖꯤꯛꯀꯥꯟꯕꯨ ꯏꯟꯚꯥꯏꯔꯣꯟꯃꯦꯟ ꯗꯦꯗꯕꯨ ꯊꯥꯖꯗꯦ
ꯑ
ꯍꯥꯏꯗꯤ ꯑꯩꯁꯨ ꯑꯩꯈꯣꯏ ꯍꯤꯡꯒꯣꯜꯒꯤ ꯑꯀꯣꯏꯕꯗ ꯆꯝꯄ꯭ꯔꯥ ꯀꯩꯀꯩ ꯂꯣꯏ ꯊꯥꯖꯤꯜꯂꯤꯅꯤ ꯍꯟꯗꯛꯇꯤ
ꯑꯣ ꯊꯖꯜꯂ ꯊꯠꯂꯦ ꯍ ꯑꯗꯨ ꯋꯥꯔꯤꯁꯨ ꯅꯨꯡꯉꯥꯏꯔꯦ ꯀꯩꯅꯣ ꯇꯧꯔꯁꯦ ꯉꯁꯤꯒꯤꯁꯦ ꯑꯩꯁꯨ ꯊꯕꯛ ꯑꯃ ꯆꯠꯊꯣꯛꯒꯦꯍꯥꯛ ꯆꯠꯊꯣꯛꯈꯤꯒꯦ
ꯍꯣꯏ ꯍꯣꯏ ꯆꯦꯜꯂꯨꯔꯦ ꯆꯦꯜꯂꯨꯔꯣ ꯑꯌꯥꯝꯕ
ꯊꯝꯃꯖꯦ ꯊꯝꯝꯕꯂꯦ
ꯍꯣꯏ